ꯃꯌꯦꯛꯁꯤꯡ ꯐꯝꯃꯤꯕ
ꯇꯥꯏ ꯇꯥꯏ ꯃꯔꯨꯞ ꯇꯖꯩ ꯃꯔꯨꯞ ꯑꯩꯅ ꯉꯥꯡꯕꯁꯤꯗꯤ ꯐꯖꯅ ꯇꯥꯕꯤꯕ꯭ꯔꯥ
ꯑꯥ ꯃꯔꯨꯞꯀꯤ ꯈꯣꯟꯖꯦꯜꯁꯨ ꯑꯗꯨꯝ ꯃꯌꯦꯛ ꯁꯦꯡꯅ ꯇꯥꯖꯔꯤ ꯑꯥ ꯉꯁꯤꯗꯤ ꯃꯔꯨꯞ ꯀꯔꯤ ꯃꯊꯦꯜ ꯆꯥꯕꯤꯔꯒꯦ ꯃꯔꯨꯞ
ꯑꯗꯣ ꯉꯁꯤꯗꯤ ꯆꯝꯊꯣꯡ ꯑꯣꯏꯅ ꯆꯥꯖꯔꯦ ꯆꯝꯅ ꯑꯗꯨꯝ ꯑꯩꯈꯣꯏꯒꯤ ꯆꯝꯅ ꯆꯥꯕ ꯄꯥꯝꯖꯕꯅꯤ ꯃꯔꯨꯞꯇꯤ ꯀꯩ ꯀꯩ ꯆꯥꯕꯤꯔꯦ
ꯑꯩꯁꯨ ꯑꯗꯨꯝ ꯑꯆꯝꯕ ꯀꯥꯡꯁꯣꯏ ꯑꯗꯨꯝ ꯆꯥꯔꯦ ꯑꯗꯣ ꯃꯔꯨꯞꯅ ꯆꯝꯕ ꯍꯥꯏꯔꯒ ꯋꯥꯔꯤ ꯑꯃ ꯅꯤꯡꯁꯖꯪꯂꯛꯑꯦ ꯃꯔꯨꯞ ꯉꯁꯤꯗꯤ ꯃꯔꯨꯞ ꯑꯥ ꯈꯣꯏꯒꯤ ꯂꯝ ꯇꯨ ꯀꯣꯏꯕꯒꯤ ꯍꯥꯏꯕ ꯇꯥꯔꯦꯅꯦꯀꯣ ꯑꯩꯅꯁꯨ ꯌꯥꯝꯅ ꯄꯥꯝꯖꯕ ꯑꯃ ꯋꯥꯔꯤ ꯑꯃꯈꯛꯇꯪ ꯍꯧꯗꯣꯛꯆꯔꯛ ꯀꯦ ꯃꯔꯨꯞ ꯂꯝꯗꯨꯨ ꯀꯣꯏꯕꯒꯥꯁꯦ ꯄꯥꯝꯕꯤꯗꯕ꯭ꯔꯣ ꯃꯔꯨꯞ
ꯂꯝ ꯇꯣ ꯀꯣꯏꯕꯗꯤ ꯑꯗꯨꯛꯀꯤ ꯃꯇꯤꯛ ꯄꯥꯝꯖꯩ ꯑꯩꯅꯖꯤ ꯌꯥꯝ ꯄꯥꯝꯕ ꯋꯥꯔꯤꯅꯤ ꯃꯔꯨꯞꯅ ꯍꯧꯕꯤꯔꯛ ꯁꯦ ꯃꯔꯨꯞꯅ ꯑꯗꯨꯝ ꯍꯥꯏꯅꯤꯡꯕꯗꯣ ꯍꯥꯏꯕꯤꯔꯣꯑꯣꯅꯦ ꯃꯔꯨꯞ
ꯑꯥ ꯃꯔꯨꯞ ꯃꯔꯨꯞꯁꯨ ꯌꯥꯝꯅ ꯄꯥꯝꯕꯤꯔꯝꯃꯦ ꯑꯗꯣ ꯃꯔꯨꯞꯁꯨ ꯄꯥꯝꯕꯤꯔꯝꯃꯦ ꯑꯗꯣ ꯑꯥ ꯃꯇꯥꯡ ꯌꯥꯝ ꯆꯥꯟꯅꯔꯦ ꯍꯥꯏꯖꯕ ꯇꯥꯔꯦꯅꯦ ꯃꯔꯨꯞ ꯑꯥ ꯃꯔꯨꯞꯇ ꯀꯔꯤꯒꯨꯝꯕ ꯃꯥ ꯈꯣꯏꯒꯤ ꯈꯔꯁꯥ ꯄꯔꯁꯥ ꯂꯣꯏꯅ ꯄꯤꯔꯥ ꯄꯨꯊꯣꯛꯂꯒꯦ ꯅꯠꯇ꯭ꯔꯒꯅ ꯑꯈꯣꯏꯒꯤ ꯆꯪꯒꯗꯕ ꯁꯦꯟꯁꯤꯡ ꯃꯔꯨꯞꯀꯤ ꯃꯐꯝꯗ ꯂꯩꯔꯦꯅ ꯈꯜꯂꯁꯤ ꯍꯥꯏꯗꯤ ꯁꯦꯟꯁꯤꯁꯨ ꯆꯪꯗꯕ ꯌꯥꯗꯕꯅꯤꯅ ꯍꯥꯏꯖꯔꯤꯕꯀꯣ ꯑꯗꯨꯒ ꯑꯗꯣꯝꯗ ꯂꯝ ꯑꯃ ꯈꯜꯂꯨ ꯍꯥꯏꯕ ꯇꯥꯔꯒꯗꯤ ꯀꯔꯝꯕ ꯂꯝ ꯈꯟꯒꯗꯒꯦ ꯑꯗꯨ ꯂꯝ ꯅꯠꯇ꯭ꯔꯒꯁꯨ ꯖꯒꯥ ꯍꯥꯏꯖꯕ ꯇꯥꯔꯦ ꯖꯒꯥ ꯀꯔꯝ ꯖꯒꯥ ꯈꯟꯒꯗꯒꯦ ꯑꯗꯨꯒ ꯀꯔꯝꯅ ꯎꯝ ꯃꯇꯝ ꯂꯦꯟ ꯂꯦꯟꯕꯅ ꯍꯦꯟꯅ ꯄꯥꯝꯖꯒꯗꯒꯦ ꯍꯥꯏꯗꯤ ꯂꯝ ꯀꯣꯏꯕꯒꯤ ꯃꯈꯜꯁꯤꯗ ꯃꯨꯛ ꯌꯥꯝ ꯇꯣꯉꯥꯟꯈ꯭ꯔꯦ ꯍꯥꯏꯖꯕ ꯇꯥꯔꯦꯅꯦꯀꯣ ꯃꯔꯨꯞ ꯍꯥꯏꯗꯤ ꯈꯔ ꯑꯃꯅ ꯄꯥꯝꯅꯩ ꯑꯗꯨꯗꯤ ꯍꯥꯏꯗꯤ ꯖꯨꯒꯨꯝꯕ ꯁꯥ ꯌꯣꯛꯄ ꯈꯣꯠꯄ ꯑꯗꯨꯒꯨꯝꯕ ꯃꯐꯝꯗ ꯆꯠꯄ ꯑꯗꯨꯗꯨꯒ ꯈꯔ ꯃꯅꯥ ꯈꯣꯏꯒꯤ ꯑꯥ ꯑꯗꯨꯝ ꯊꯥꯏꯅꯗꯒꯤ ꯂꯩꯔꯛꯑꯥꯕ ꯄꯣꯠ ꯁꯦꯝꯒꯠ ꯁꯥꯗꯕ ꯁꯝꯅ ꯍꯥꯏꯔꯕꯗ ꯀꯪꯂꯥꯒꯨꯝꯕ ꯑꯗꯒꯤ ꯏꯟꯗꯤꯌꯥꯒꯤ ꯑꯣꯏꯅ ꯍꯥꯏꯔꯕꯗ ꯇꯥꯖ ꯃꯍꯜ ꯑꯗꯒꯤ ꯁꯤꯒꯨꯝꯕ ꯃꯌꯥꯝꯁꯦ ꯌꯦꯡꯕ ꯄꯥꯝꯅꯩ ꯑꯗꯨ ꯈꯔ ꯑꯃꯅ ꯆꯤꯡꯗ ꯆꯠꯂꯒ ꯈꯣꯏꯒꯤ ꯂꯝ ꯀꯣꯏꯕ ꯋꯥꯈꯟ ꯅꯨꯡꯉꯥꯏꯊꯣꯛꯄ ꯍꯥꯏꯕ ꯇꯥꯔꯦꯅꯦꯀꯣ ꯑꯗꯣ ꯂꯥꯏꯕ ꯌꯥꯝꯈ꯭ꯔꯦ ꯑꯩꯅ ꯄꯟꯗꯨꯅꯁꯨ ꯂꯣꯏꯕ ꯅꯥꯏꯔꯥꯔꯣꯏ ꯃꯈꯜꯁꯦ ꯑꯗꯣ ꯃꯔꯨꯞꯀꯤ ꯑꯣꯏꯅ ꯀꯔꯝꯕ ꯃꯈꯜꯒꯤ ꯂꯝ ꯀꯣꯏꯕ ꯁꯤꯅ ꯍꯦꯟꯅ ꯄꯥꯝꯕꯤꯕꯒꯦ ꯍꯥꯏꯕꯗ ꯍꯥꯏꯐꯦꯠ ꯊꯝꯕꯤꯌꯣꯅꯦ ꯃꯔꯨꯞ
ꯃꯔꯨꯞ ꯑꯩꯅ ꯄꯥꯝꯕ ꯍꯥꯏꯔꯒꯗꯤ ꯑꯩꯒꯤ ꯑꯣꯏꯅꯗꯤ ꯈꯣꯏ ꯈꯔ ꯏꯪꯕ ꯖꯒꯥꯁꯤꯗ ꯍꯥꯏꯗꯤ ꯈꯣꯏꯒꯤ ꯃꯐꯝꯗꯨꯒꯤ ꯑꯏꯪ ꯑꯁꯥꯁꯦ ꯈꯔ ꯏꯪꯕ ꯑꯣꯏꯕ ꯍꯥꯏꯗꯤ ꯃꯐꯝꯗꯨꯗ ꯆꯤꯡꯒꯨꯝꯕꯒ ꯂꯩꯔꯒ ꯁꯝꯅ ꯍꯥꯏꯔꯕꯗ ꯖꯨꯀꯣ ꯕꯦꯂꯤ ꯀꯣ ꯖꯨꯀꯣ ꯕꯦꯂꯤꯁꯤ ꯍꯣꯏ ꯏꯔꯥꯡ ꯀꯩꯀꯩ ꯂꯩꯕꯒꯤ ꯈꯣꯠꯄꯒꯤ ꯑꯃ ꯑꯣꯏꯅꯗꯤ ꯈꯪꯗ꯭ꯔꯦ ꯑꯗꯨꯕꯨ ꯀꯩꯒꯨꯝꯕ ꯑꯩꯒꯤ ꯈꯨꯠꯇ ꯁꯦꯟ ꯅꯨꯡ ꯈꯔ ꯃꯇꯤꯛ ꯆꯥꯗꯅ ꯈꯣꯠꯇꯅ ꯇꯧ ꯇꯥꯔꯒꯗꯤ ꯏꯃꯥꯟꯅꯕꯁꯤꯡ ꯍꯧꯔꯒ ꯃꯤ ꯌꯥꯝꯅꯃꯛ ꯍꯧꯗ꯭ꯔꯒꯁꯨ ꯋꯥꯈꯜ ꯆꯥꯅꯕ ꯏꯃꯥꯟꯅꯕ ꯑꯍꯨꯝ ꯃꯔꯤ ꯑꯍꯨꯝ ꯃꯔꯤ ꯍꯧꯔꯒ ꯁꯨꯃꯥꯏꯅ ꯆꯠꯂꯒ ꯑꯅꯩ ꯑꯩꯈꯣꯏꯒꯤ ꯅꯨꯃꯤꯠ ꯍꯨꯝꯅꯤ ꯃꯔꯤꯅꯤ ꯑꯍꯤꯡꯒ ꯃꯐꯝꯗꯨꯗ ꯌꯦꯟꯖꯥꯡ ꯑꯍꯥꯎꯕꯒ ꯊꯣꯡꯉꯒ ꯃꯐꯝꯗꯨꯒꯤ ꯐꯖꯕ ꯀꯌꯥꯗꯣ ꯌꯦꯡꯉꯒ ꯑꯗꯨꯃꯥꯏꯅ ꯂꯩꯅꯤꯡꯉꯤ ꯑꯗꯣ ꯃꯔꯨꯞꯇꯤ ꯀꯔꯝꯕ ꯃꯈꯜꯒꯤ ꯂꯝꯗ ꯀꯣꯏꯅꯤꯡꯉꯤ
ꯎꯝ ꯃꯔꯨꯞ ꯑꯩꯗꯤ ꯂꯝ ꯀꯣꯏꯅꯤꯡꯕꯁꯦ ꯃꯤꯅ ꯆꯠꯅꯗꯕ ꯃꯐꯝ ꯍꯥꯏꯕ ꯇꯥꯔꯅꯦꯀꯣ ꯑꯆꯤꯛꯄ ꯃꯤ ꯇꯥꯟꯅꯗꯕ ꯃꯐꯝ ꯃꯅꯤꯄꯨꯔꯒꯤ ꯃꯐꯝꯗꯗꯤ ꯄꯥꯛ ꯐꯪꯒꯗꯕꯗꯤ ꯃꯥꯟꯗ꯭ꯔꯦ ꯃꯅꯨꯡ ꯆꯪꯉꯥ ꯕꯨꯗꯤ ꯂꯩꯔꯝꯕ ꯌꯥꯏ ꯑꯗꯨꯕꯨ ꯏꯔꯥꯡ ꯑꯁꯤ ꯂꯩꯕꯅ ꯃꯔꯝ ꯑꯣꯏꯔꯒ ꯃꯅꯤꯄꯨꯔꯗꯗꯤ ꯑꯗꯨꯒꯨꯝꯕꯒꯤ ꯈꯨꯗꯣꯡꯆꯥꯥꯕꯗꯨꯗꯤ ꯉꯁꯤ ꯍꯌꯦꯡꯒꯤꯗꯤ ꯑꯣꯏꯊꯣꯛꯂꯔꯣꯏ ꯍꯥꯏꯗꯅ ꯊꯝꯖꯒꯦ ꯃꯔꯨꯞ ꯑꯗꯨꯅ ꯑꯩꯅ ꯍꯧꯖꯤꯛ ꯍꯧꯖꯤꯛꯀꯤ ꯑꯩꯒꯤ ꯋꯥꯈꯜꯂꯣꯟꯗ ꯂꯩꯖꯕ ꯍꯥꯏꯕ ꯇꯥꯔꯒꯗꯤ ꯃꯅꯤꯄꯨꯔꯒꯤ ꯋꯥꯡꯃ ꯑꯩꯅ ꯈ꯭ꯋꯥꯏꯗꯒꯤ ꯄꯥꯝꯖꯕꯗꯤ ꯏꯟꯗꯤꯌꯥꯒꯤ ꯋꯥꯡꯃꯗ ꯆꯠꯂꯒ ꯐꯖ ꯐꯖꯔꯕ ꯆꯤꯡ ꯄꯥꯠ ꯇꯨꯔꯦꯜ ꯂꯩꯕ ꯖꯒꯥ ꯃꯤ ꯇꯥꯟꯅꯗꯕ ꯃꯐꯝ ꯑꯁꯤꯤꯛꯄ ꯃꯐꯝꯗ ꯑꯩꯈꯣꯏ ꯃꯇꯝ ꯃꯇꯝꯒꯤ ꯃꯇꯨꯡꯏꯟꯅ ꯆꯠꯂꯒ ꯁꯨꯝ ꯆꯠꯂ ꯆꯠꯂꯒ ꯁꯨꯝ ꯋꯥꯈꯜ ꯃꯥꯟꯅꯕ ꯏꯃꯥꯟꯅꯕ ꯃꯔꯨꯞ ꯃꯄꯥꯡ ꯑꯃ ꯑꯅꯤꯒ ꯆꯠꯂꯒ ꯄꯩꯁꯥꯁꯨ ꯇꯥꯟꯕ ꯑꯗꯒꯤ ꯑꯗꯨꯝ ꯂꯦꯞꯇꯅ ꯂꯝ ꯀꯣꯏꯕ ꯆꯠꯄ ꯑꯩꯈꯣꯏꯒꯤ ꯄꯨꯟꯁꯤꯅ ꯍꯤꯡꯉꯤꯕꯁꯤ ꯀꯔꯤꯁꯨ ꯅꯠꯇꯦ ꯍꯥꯏꯇꯥꯔꯦꯅꯦꯀꯣ ꯑꯗꯨꯅ ꯅꯨꯡꯉꯥꯏꯊꯣꯛꯎꯕ ꯍꯥꯏꯇꯥꯔꯦ ꯑꯩꯈꯣꯏꯒꯤ ꯅꯨꯡꯉꯥꯏꯊꯣꯛꯎ ꯋꯥꯅ ꯐꯠꯇꯕ ꯂꯝꯕꯤ ꯅꯤꯁꯥ ꯄꯨꯁꯥ ꯆꯥꯕꯁꯨ ꯅꯠꯇꯕ ꯂꯝ ꯀꯣꯏꯊꯣꯛꯇꯅ ꯍꯥꯏꯗꯤ ꯋꯥꯈꯜ ꯂꯧꯁꯤꯡ ꯑꯣꯏꯕ ꯂꯝ ꯀꯣꯏꯊꯣꯛꯄ ꯍꯥꯏꯕꯁꯤꯗꯕꯨ ꯋꯥꯈꯜ ꯂꯧꯁꯤꯡꯁꯨ ꯑꯗꯨꯝ ꯑꯣꯏꯗꯣꯔꯕꯅꯤꯅ ꯑꯗꯨꯃꯥꯏꯅ ꯇꯧꯕꯁꯤ ꯌꯥꯝ ꯄꯥꯝꯖꯕ ꯍꯥꯏꯖ ꯇꯥꯔꯦꯅꯦ ꯃꯄꯥꯟ ꯂꯝꯗꯒ ꯆꯠꯂꯒ ꯃꯐꯝ ꯃꯐꯝꯗꯒ ꯄꯜꯂꯒ ꯉꯁꯤꯅ ꯁꯤ ꯃꯐꯝꯗ ꯄꯜꯂꯒ ꯑꯗꯨꯗꯒꯤ ꯃꯊꯪ ꯆꯠꯂꯒ ꯁꯤꯅ ꯃꯐꯝ ꯑꯃꯗ ꯑꯃꯨꯛ ꯄꯟꯕ ꯑꯗꯩ ꯅꯣꯡꯉꯥꯟꯅ ꯃꯐꯝ ꯑꯃꯗ ꯑꯃꯨꯛ ꯄꯟꯕ ꯑꯗꯨꯒꯨꯝꯕꯁꯤꯅ ꯑꯩꯅ ꯍꯦꯟꯅ ꯄꯥꯝꯖꯩ ꯍꯥꯏ ꯇꯥꯔꯦꯅꯦ ꯇ ꯄꯨꯟꯁꯤꯗ ꯃꯁꯤꯒꯤ ꯊꯕꯛꯁꯦ ꯇꯧꯒꯦꯅꯁꯨ ꯈꯜꯂꯤ ꯑꯗꯣ ꯃꯔꯨꯞꯇꯤ ꯁꯤꯒꯨꯝꯕꯁꯤ ꯄꯥꯝꯕꯤꯗꯕ꯭ꯔꯥ ꯇꯔꯒ ꯀꯃꯥꯏ ꯂꯩꯒꯦ ꯃꯔꯨꯞꯀꯤ ꯋꯥꯈꯜꯂꯣꯟꯖꯦ
ꯄꯥꯝꯖꯩ ꯃꯔꯨꯞꯅ ꯊꯝꯕꯤꯁꯤꯗ ꯑꯩꯁꯨ ꯄꯥꯝꯃꯦ ꯍꯥꯏꯕꯗꯤ ꯑꯩꯅ ꯁꯨꯝ ꯑꯅꯛꯄꯒꯤ ꯍꯥꯟꯅ ꯍꯥꯏꯖꯕꯅꯤ ꯃꯔꯨꯞꯇꯨꯀꯣ ꯃꯐꯝ ꯑꯇꯣꯞꯄꯗ ꯑꯩꯈꯣꯏꯒꯤ ꯏꯁꯤꯡ ꯆꯥꯏꯕꯤ ꯑꯆꯧ ꯑꯆꯧꯕ ꯀꯌꯥ ꯑꯃ ꯂꯩ ꯑꯩꯗꯤ ꯏꯔꯣꯏꯕꯁꯤ ꯌꯥꯝ ꯄꯥꯝꯖꯩ ꯍꯥꯏꯇꯥꯔꯦ ꯃꯔꯨꯞ ꯑꯗꯨꯅ ꯐꯖ ꯐꯖꯔꯕ ꯑꯩꯈꯣꯏ ꯃꯥꯜꯗꯤꯞꯁꯀ ꯂꯩꯅꯔꯤꯕ ꯑꯩꯈꯣꯏꯒꯤ ꯏꯁꯤꯡ ꯃꯅꯨꯡꯗ ꯂꯩꯕ ꯖꯤꯕꯖꯤꯡꯅꯒ ꯑꯝ ꯃꯇꯝꯗ ꯉꯥꯜꯍꯟꯕ ꯌꯥꯝꯅ ꯐꯖꯕ ꯍꯥꯏꯇꯥꯔꯦ ꯑꯗꯒꯤ ꯑꯩꯈꯣꯏꯒꯤ ꯅꯣꯔꯠ ꯄꯣꯟꯗ ꯅꯣꯔꯋꯦꯗꯒ ꯑꯩꯈꯣꯏꯒꯤ ꯑꯍꯥꯡꯕ ꯑꯇꯤꯌꯥꯗ ꯑꯍꯤꯡꯒꯤ ꯃꯇꯝꯗ ꯑꯇꯣꯞꯄ ꯒꯦꯂꯦꯛ ꯁꯤ ꯑꯇꯣꯞꯄ ꯊꯋꯥꯟꯃꯤꯆꯥꯛ ꯀꯌꯥ ꯃꯈꯜ ꯃꯈꯜ ꯀꯌꯥ ꯑꯃꯅ ꯃꯆꯨ ꯐꯖ ꯐꯖꯕ ꯃꯑꯣꯡꯗ ꯄꯥꯏꯕ ꯑꯗꯨꯒ ꯑꯗꯨ ꯏꯃꯤꯠꯃꯛꯅ ꯑꯩꯈꯣꯏꯒꯤ ꯆꯠꯂꯒ ꯎꯅꯤꯡꯕ ꯍꯥꯏꯇꯥꯔꯦ ꯑꯗꯒꯤ ꯃꯐꯝ ꯃꯐꯝꯒꯤ ꯉꯥꯒ ꯐꯥꯗꯅ ꯈꯣꯏꯒ ꯆꯣꯞꯇꯅ ꯏꯃꯥꯟꯅꯕꯁꯤꯡꯒ ꯍꯧꯅꯔꯒꯀꯣ ꯑꯗꯨꯃꯥꯏꯅꯒ ꯑꯁ ꯐꯥꯗꯅꯣꯛ ꯑꯗꯨ ꯗꯨꯃꯥꯏꯅ ꯆꯥꯃꯤꯟꯅꯕ ꯑꯗꯒꯤ ꯑꯩꯈꯣꯏꯒꯤ ꯂꯥꯏ ꯂꯥꯏꯁꯪ ꯀꯌꯥ ꯃꯐꯝ ꯀꯌꯥ ꯀꯌꯥꯗ ꯂꯩꯕ ꯂꯥꯏꯁꯪꯁꯤꯡꯒꯤꯗ ꯆꯠꯂꯒ ꯈꯨꯕꯝꯁꯤꯡꯒꯤꯗ ꯑꯃꯨꯛꯇꯪꯗꯤ ꯂꯥꯏ ꯈꯨꯔꯨꯝꯗꯨꯅ ꯍꯛꯆꯥꯡ ꯁꯦꯡꯗꯣꯛꯄ ꯑꯣꯏꯅ ꯋꯥꯈꯜ ꯂꯧꯁꯤꯡꯊꯣꯛꯅꯕ ꯑꯣꯏꯅ ꯑꯗꯨꯃꯥꯏꯅ ꯆꯠꯅꯤꯡꯉꯤ ꯑꯗꯣ ꯃꯔꯨꯞ ꯁꯤꯒꯤ ꯃꯇꯥꯡꯗꯩ ꯃꯔꯨꯞꯇ ꯍꯪꯅꯤꯡꯕ ꯑꯃꯇꯪ ꯅꯤꯡꯖꯪꯉꯛꯏꯌꯦ ꯍꯥꯏꯗꯤ ꯑꯩꯈꯣꯏꯒꯤ ꯂꯝ ꯏꯟꯗꯤꯌꯥꯖꯤ ꯐꯖꯕ ꯃꯈꯜ ꯃꯌꯥꯝ ꯂꯩꯗꯅ ꯑꯗꯣ ꯃꯔꯨꯞ ꯀꯩꯒꯨꯝꯕ ꯍꯧꯖꯤꯛꯁꯦ ꯅꯣꯡ ꯏꯁꯤꯡ ꯐꯤꯕꯝꯁꯨ ꯂꯩꯕꯅꯤꯅ ꯑꯩꯈꯣꯏꯒꯤ ꯑ ꯖꯒꯥ ꯑꯃꯗ ꯆꯠꯂꯒ ꯑꯩꯈꯣꯏꯒꯤ ꯄꯥꯈꯟ ꯈꯜꯂꯒ ꯈꯣꯠꯂꯒ ꯍꯥꯏꯗꯤ ꯁꯝꯅ ꯍꯥꯏꯔꯕꯗ ꯇꯦꯟ ꯈꯜꯂꯒ ꯂꯩꯕ ꯈꯣꯠꯄꯁꯤꯗ ꯃꯔꯨꯞꯅ ꯄꯥꯝꯕ ꯖꯒꯥ ꯑꯃꯇꯪꯒꯤ ꯃꯇꯥꯡꯗ ꯊꯝꯕꯤꯔꯛꯎꯅꯦ ꯍꯥꯏꯗꯤ ꯃꯗꯨꯗꯨꯗ ꯑꯩꯁꯨ ꯂꯧꯁꯤꯡ ꯑꯣꯏꯍꯧꯅꯕ ꯑꯗꯨ ꯃꯔꯨꯞꯅ ꯃꯇꯧ ꯀꯔꯝꯅ ꯂꯩ ꯒꯗꯕ ꯈꯣꯠꯀꯗꯕꯒꯤ ꯃꯇꯥꯡ ꯊꯝꯕꯤꯔꯛꯑꯣ
ꯃꯔꯨꯞ ꯑꯩꯒꯤ ꯑꯣꯏꯅꯗꯤ ꯏꯟꯗꯤꯌꯥ ꯃꯅꯨꯡꯗꯗꯤ ꯊꯣꯏꯗꯣꯛꯅ ꯄꯨꯛꯅꯤꯡꯅ ꯍꯦꯟꯅ ꯈꯣꯏꯗꯥꯕ ꯃꯐꯝꯗꯤ ꯂꯩꯖꯗꯦ ꯑꯗꯨꯕꯨ ꯃꯔꯨꯞꯅ ꯇꯥꯛꯄꯤꯔꯕꯅꯤꯅ ꯑꯩꯒꯤ ꯁꯨꯝ ꯑꯩꯅ ꯄꯥꯝꯖꯕ ꯍꯥꯏꯖꯕ ꯇꯥꯔꯦꯀꯣ ꯑꯗꯨꯒꯤ ꯃꯐꯝ ꯍꯥꯏꯕ ꯇꯥꯔꯒꯗꯤ ꯑꯇꯣꯞꯄ ꯁꯥꯎꯠ ꯅꯣꯔꯠ ꯏꯟꯗꯤꯌꯥ ꯑꯗꯇꯩꯗꯗꯤ ꯆꯠꯅꯤꯡ ꯆꯠꯅꯤꯡꯗ꯭ꯔꯦ ꯅꯣꯔꯠ ꯏꯁ ꯅꯣꯔꯠ ꯏꯁꯇ ꯑꯣꯏꯅ ꯈꯟꯖꯔꯒꯦ ꯍꯥꯏꯖꯕ ꯇꯥꯔꯦ ꯅꯣꯔꯠ ꯏꯁꯇ ꯂꯩꯔꯤꯕ ꯁꯤꯂꯣꯡ ꯃꯦꯒꯥꯂꯌꯥ ꯑꯗꯒꯤ ꯃꯅꯤꯄꯨꯔꯁꯤꯗꯤ ꯏꯁꯥꯅ ꯆꯥꯎꯖꯔꯛꯑꯕꯅꯤꯅ ꯑꯩ ꯃꯅꯤꯄꯨꯔꯗ ꯐꯖꯗꯦ ꯍꯥꯏꯕꯗꯤ ꯅꯠꯆꯗꯦ ꯑꯗꯨꯕꯨ ꯐꯖꯩ ꯑꯗꯨ ꯑꯣꯏꯇꯥꯔꯒꯁꯨ ꯃꯅꯤꯄꯨꯔꯁꯤꯗꯤ ꯑꯗꯨꯝ ꯏꯁꯥꯅ ꯆꯥꯎꯖꯔꯛꯑꯦ ꯑꯗꯨꯝ ꯊꯨꯡꯅ ꯑꯗꯨꯝ ꯆꯠꯆꯔꯛꯑꯕꯒꯨꯝꯕꯅꯤꯅ ꯑꯇꯣꯞꯄꯗ ꯈꯟꯖꯔꯛꯀꯦ ꯑꯗꯨꯝ ꯃꯦꯘꯥꯂꯌꯥ ꯁꯤꯂꯣꯡ ꯁꯤꯒꯨꯝꯕꯗ ꯆꯤꯡ ꯄꯥꯠ ꯇꯨꯔꯦꯟ ꯁꯤꯅꯁꯨ ꯍꯦꯟꯅ ꯄꯥꯝꯖꯕ ꯍꯥꯏ ꯇꯥꯔꯦ ꯑꯗꯨꯅ ꯑꯩ ꯅꯣꯔꯠ ꯏꯁ ꯑꯣꯏꯅ ꯈꯟꯖꯒꯦ ꯃꯔꯨꯞ ꯅꯣꯔꯠ ꯏꯁꯀꯤ ꯃꯐꯝ ꯁꯚꯦꯟ ꯁꯤꯛꯁꯇꯔ ꯑꯗꯨꯝ ꯊꯨꯡꯅ ꯃꯇꯥꯡ ꯆꯥꯕ ꯇꯥꯔꯒꯗꯤ ꯊꯨꯡꯅ ꯑꯗꯨꯝ ꯆꯠꯆꯒꯅꯤ ꯍꯥꯏꯅ ꯊꯝꯖꯒꯦ ꯃꯔꯨꯞ ꯃꯔꯨꯞꯀꯤꯗꯤ ꯏꯟꯗꯤꯌꯥ ꯃꯅꯨꯡꯒꯤ ꯑꯣꯏꯅ ꯀꯔꯝꯕ ꯂꯝ ꯀꯔꯤ ꯀꯔꯤ ꯂꯝꯅ ꯍꯦꯟꯅ ꯄꯥꯝꯅ ꯀꯣꯏꯕ ꯆꯠꯅꯤꯡꯝꯒꯦ ꯍꯥꯏꯕꯗꯨꯁꯨ ꯃꯔꯨꯞꯀꯤ ꯋꯥꯈꯜꯂꯣꯟꯗꯨꯁꯨ ꯍꯥꯏꯐꯦꯠꯇꯪ ꯊꯝꯕꯤꯌꯨ
ꯃꯔꯨꯞ ꯀꯥ ꯑꯩꯒ ꯋꯥ ꯈꯜ ꯌꯥꯝ ꯆꯥꯟꯅꯔꯦ ꯍꯥꯏꯗꯤ ꯅꯣꯔꯠ ꯏꯁꯇ ꯈꯜꯂꯤꯁꯦ ꯃꯥꯥꯏꯅ ꯑꯩꯁꯨ ꯈꯜꯂꯦ ꯑꯩꯅ ꯈꯜꯂꯤ ꯖꯒꯥꯁꯤꯅ ꯑꯩꯈꯣꯏꯒꯤ ꯅꯥꯒꯥꯂꯦꯟꯒꯤ ꯇꯋꯥꯡ ꯑꯅ ꯍꯥꯏꯅꯔꯤꯕ ꯂꯝꯕꯤꯒ ꯂꯣꯏꯔꯣꯏ ꯂꯣꯏꯔꯣꯏ ꯇꯥꯟꯅ ꯋꯥꯡꯇꯛꯆꯧꯕ ꯖꯒꯥꯗꯒꯤ ꯃꯈꯥꯔꯣꯝꯗ ꯑꯗꯨꯝ ꯊꯦꯛꯇꯛ ꯊꯦꯛꯇꯛ ꯀꯃꯥꯏꯅ ꯑꯩꯈꯣꯏꯒꯤ ꯂꯤꯟꯅ ꯊꯦꯛꯄ ꯗꯧꯅ ꯊꯦꯛꯊꯔꯒ ꯌꯥꯝ ꯐꯖꯕ ꯖꯒꯥ ꯑꯃ ꯑꯩꯅ ꯑꯉꯥꯡ ꯑꯣꯏꯔꯤꯉꯩꯗ ꯐꯤꯂꯝ ꯑꯃꯝꯗ ꯌꯦꯡ ꯁꯨꯝ ꯎꯖꯒꯤꯈꯤꯕꯅꯤ ꯑꯗꯣ ꯍꯧꯖꯤꯛ ꯆꯥꯎꯔꯛꯑ ꯃꯇꯨꯡꯗꯁꯨ ꯑꯩꯅ ꯈꯜꯂꯤ ꯅꯣꯡ ꯀꯩꯒꯨꯝꯕ ꯆꯠꯄ ꯐꯪ ꯇꯥꯔꯒꯗꯤ ꯃꯗꯨꯗꯨꯗ ꯑꯨꯇꯪ ꯆꯠꯂꯒ ꯐꯖꯔꯕ ꯃꯣꯏꯒꯤ ꯂꯝꯗꯨꯗ ꯂꯩꯕ ꯃꯤꯑꯣꯏꯁꯤ ꯂꯣꯏ ꯐꯩꯀꯣ ꯑꯩꯅ ꯁꯨꯝ ꯊꯤꯖꯤꯟꯕꯗ ꯃꯣꯏꯗꯨꯒꯤ ꯏꯟꯖꯥꯡ ꯃꯍꯥꯎꯒ ꯌꯦꯡꯗꯅ ꯑꯗꯒꯤ ꯑꯩꯈꯣꯏꯒꯤ ꯅꯨꯡꯉꯥꯏꯊꯣꯛꯄ ꯄꯨꯟꯁꯤ ꯑꯃꯒ ꯑꯩꯈꯣꯏꯒꯤ ꯑꯋꯥꯕ ꯀꯥꯎꯅꯕ ꯃꯇꯝ ꯈꯔꯗꯤꯗꯨꯝ ꯆꯠꯅꯤꯡꯉꯦ ꯈꯜꯂꯤ ꯑꯗꯣ ꯃꯔꯨꯞꯇ ꯑꯩꯅꯁꯨ ꯀꯩꯅꯣꯝꯇꯪꯁꯨ ꯑꯩꯈꯣꯏꯒꯤ ꯁꯨꯝ ꯍꯥꯏ ꯍꯥꯏꯅꯤꯡꯕ ꯍꯥꯏ ꯇꯥꯔꯦ ꯍꯥꯏꯗꯤ ꯀꯣꯏꯕ ꯆꯠꯄꯁꯤꯗ ꯃꯈꯜ ꯃꯌꯥꯝ ꯂꯩꯗꯅ ꯃꯔꯨꯞ ꯍꯥꯏꯗꯤ ꯒꯥꯔꯤ ꯃꯆꯥꯗ ꯂꯦꯞꯇꯕꯤ ꯊꯧꯔꯒ ꯆꯠꯄ ꯑꯗꯒꯤ ꯁꯨꯝ ꯃꯊꯛꯇ ꯄꯥꯏꯔꯒ ꯖꯒꯥ ꯖꯒꯥ ꯊꯨꯡꯉꯒ ꯆꯠꯄ ꯃꯈꯜ ꯁꯨꯝ ꯂꯩꯗꯅ ꯑꯗꯨ ꯃꯔꯨꯞꯛꯇꯤ ꯒꯥꯔꯤ ꯑꯆꯥꯒ ꯊꯧꯔꯒ ꯏꯃꯥꯟꯅꯕꯁꯤꯡ ꯍꯧꯔꯒ ꯆꯠꯃꯤꯟꯅꯅꯤꯡꯗꯕ꯭ꯔꯥ ꯀꯃꯥꯏ ꯀꯃꯥꯏ ꯀꯔꯤ ꯐꯥꯎꯏ
ꯑ ꯃꯔꯨꯞ ꯑꯩꯒꯤ ꯑꯣꯏꯅꯗꯤ ꯑ ꯃꯊꯛꯇ ꯆꯠꯄꯖꯦ ꯄꯥꯝꯖꯨ ꯄꯥꯝꯗꯦ ꯑꯗꯣ ꯄꯥꯝꯗꯕꯒꯤ ꯃꯔꯝꯁꯤꯁꯨ ꯍꯌꯦꯡ ꯀꯤꯕ ꯑꯃ ꯄꯣꯛꯄ ꯍꯥꯏꯕꯖꯕ ꯇꯥꯔꯦꯅꯦ ꯊꯣꯛꯂꯤꯕ ꯀꯩꯅꯣ ꯊꯣꯛꯂꯤꯕ ꯍꯧꯖꯤꯛꯀꯤ ꯄꯥꯎꯆꯦ ꯃꯌꯥꯝ ꯊꯣꯛꯂꯤꯕ ꯃꯌꯥꯝꯁꯤꯅ ꯑꯗꯨꯅ ꯑꯩꯅ ꯄꯥꯝꯖꯕꯗꯤ ꯃꯈꯥꯗ ꯆꯠꯄꯁꯤꯅꯦꯕꯀꯣ ꯏꯟꯗꯤꯌꯥ ꯃꯅꯨꯡꯒꯤ ꯑꯣꯏꯅꯗꯤ ꯑꯩꯈꯣꯏꯒꯤ ꯃꯔꯨꯞ ꯑꯃꯅꯤ ꯒ ꯇꯧꯔꯒ ꯒꯥꯔꯤ ꯃꯆꯥꯗ ꯅꯨꯡꯉꯥꯏꯅ ꯑꯩꯈꯣꯏꯒꯤ ꯄꯣꯠ ꯌꯣꯝ ꯀꯩꯀꯥ ꯇꯧꯔꯒ ꯆꯪꯒꯗꯕ ꯄꯣꯠꯆꯩ ꯂꯣꯏꯅ ꯍꯥꯞꯆꯜꯂꯒꯒ ꯆꯠꯂꯒ ꯑꯗꯨꯃꯥꯏꯅ ꯆꯤꯡ ꯄꯥꯠꯇꯒ ꯃꯊꯪ ꯃꯊꯪꯒ ꯀꯣꯏꯕ ꯆꯠꯄꯗꯣ ꯑꯗꯨꯗꯣ ꯑꯗꯨꯝ ꯄꯥꯝꯖꯩ ꯍꯥꯏꯕ ꯇꯥꯔꯦ ꯑꯗꯨꯒ ꯑꯩꯈꯣꯏꯒꯤ ꯃꯔꯨꯞꯅ ꯍꯧꯗꯣꯛꯄꯤꯔꯛꯄꯅꯤꯅ ꯑꯩꯖꯨ ꯋꯥ ꯈꯔ ꯑꯗꯨꯝ ꯊꯝꯖꯔꯛꯀꯦ ꯑꯩꯈꯣꯏꯒꯤ ꯁꯝꯅ ꯍꯥꯏꯔꯕꯗ ꯍꯣꯏ ꯅꯣꯔꯠ ꯏꯁꯇꯕꯨꯗꯤ ꯆꯠꯆꯕ ꯄꯥꯝꯖꯩ ꯍꯥꯏꯖꯕ ꯋꯥꯅꯤ ꯑꯗꯨꯒ ꯂꯥꯗꯥꯛ ꯂꯩꯔꯤꯀꯣ ꯂꯗꯥꯛ ꯍꯥꯏꯗꯤ ꯒꯥꯔꯤ ꯃꯆꯥ ꯑꯣꯏꯅ ꯆꯠꯄꯗ ꯈ꯭ꯋꯥꯏꯗꯒꯤ ꯅꯨꯡꯉꯥꯏꯕ ꯃꯐꯝ ꯍꯪꯉ ꯍꯥꯏꯔꯒꯗꯤ ꯂꯥꯗꯥꯛ ꯀꯩꯀꯥꯁꯨ ꯃꯌꯥꯝ ꯂꯩꯈ꯭ꯔꯦ ꯑꯗꯨꯕꯨ ꯅꯣꯔꯠ ꯏꯁꯀꯤ ꯑꯩꯈꯣꯏꯒꯤ ꯃꯦꯘꯂꯌꯥꯗ ꯂꯩꯔꯤꯕ ꯆꯤꯡꯁꯥꯡ ꯑꯗꯒꯤ ꯁꯤꯂꯣꯡ ꯗ ꯂꯩꯔꯤꯕ ꯆꯤꯡꯁꯥꯡ ꯑꯗꯩ ꯃꯌꯥꯝꯖꯦ ꯑꯗꯨꯝ ꯆꯠꯄ ꯅꯨꯡꯉꯥꯏꯒꯗꯕ ꯃꯐꯝ ꯉꯥꯛꯇꯅꯤ ꯍꯥꯏꯖꯕ ꯇꯥꯔꯦ ꯑꯩꯅ ꯇꯟꯖꯥ ꯐꯪꯉꯒꯗꯤ ꯄꯨꯟꯁꯤꯒꯤ ꯆꯤꯜꯂꯕ ꯇꯥꯡꯀꯛ ꯀꯌꯥ ꯀꯥꯏꯊꯣꯛꯑꯒꯁꯨ ꯑꯩ ꯅꯣꯡꯃ ꯅꯠꯇ꯭ꯔꯒ ꯅꯣꯡꯃꯗꯤ ꯆꯠꯈꯤꯅꯤ ꯍꯥꯏꯕꯁꯤ ꯃꯔꯨꯞꯀꯤ ꯃꯐꯝꯗꯁꯨ ꯊꯝꯖꯒꯦ ꯑꯗꯨꯒ ꯃꯔꯨꯞꯀ ꯉꯥꯁꯤ ꯊꯦꯡꯅꯗꯨꯅ ꯋꯥꯔꯤ ꯋꯥꯇꯥꯏ ꯁꯨꯃꯥꯏꯅ ꯂꯝ ꯀꯣꯏꯕꯒꯤ ꯃꯔꯝꯗ ꯁꯥꯟꯅꯕꯁꯤꯁꯨ ꯋꯥꯈꯜ ꯂꯧꯁꯤꯡ ꯑꯣꯏꯖꯩ ꯑꯗꯨꯒ ꯃꯇꯨꯡ ꯇꯥꯔꯛꯄꯗꯁꯨ ꯃꯔꯨꯞꯀ ꯄꯨꯟꯕꯒꯤ ꯇꯥꯟꯖꯥ ꯂꯧꯖꯒꯦ ꯍꯥꯏꯗꯤ ꯐꯣꯟꯗ ꯋꯥꯔꯤ ꯁꯥꯟꯅꯕ ꯈꯛꯇ ꯅꯠꯇꯅ ꯑꯩꯈꯣꯏꯒꯤ ꯊꯦꯡꯅꯅꯕꯒꯤ ꯇꯥꯟꯖꯥꯗꯣ ꯂꯧꯖꯒꯦ ꯃꯔꯨꯞꯀꯤ ꯑꯁꯪꯕ ꯃꯇꯝꯗꯁꯨ ꯑꯗꯨꯝ ꯑꯗꯨꯝ ꯍꯥꯎꯋ ꯍꯥꯏꯅꯁꯤ ꯑꯗꯣ ꯉꯁꯤꯒꯤ ꯑꯣꯏꯅꯗꯤ ꯃꯔꯨꯞ ꯃꯇꯥꯡ ꯑꯁꯤꯗ ꯋꯥꯔꯤ ꯑꯁꯤ ꯂꯣꯏꯁꯤꯜꯂꯁꯤ ꯃꯔꯨꯞ ꯐꯅ ꯅꯨꯡꯉꯥꯏ ꯌꯥꯏꯐꯅ ꯑꯗꯨꯝ ꯄꯨꯁꯤ ꯁꯥꯡ ꯂꯩꯕ ꯑꯣꯏꯕꯤꯎ ꯍꯥꯏꯅ ꯊꯝꯖꯒꯦ ꯃꯔꯨꯞ
ꯌꯥꯝ ꯅꯨꯡꯉꯥꯏꯖꯔꯦ ꯃꯔꯨꯞ ꯃꯇꯨꯡꯗꯁꯨ ꯑꯗꯨꯝ ꯋꯥꯔꯤ ꯋꯥꯇꯥꯏ ꯇꯧꯁꯤ